ꯇꯥꯏꯀꯣ
ꯇꯥꯏ ꯇꯥꯏ ꯍꯣꯏ
ꯎꯝ ꯑꯗꯨꯅꯦ ꯑꯁ ꯏꯪꯂꯤꯁꯁꯦ ꯋꯥꯏ ꯑꯩꯒꯤꯗꯃꯛꯇꯤ
ꯐꯤꯐꯇꯤ ꯀꯣꯏꯁꯟꯗ ꯊꯥꯔꯇꯤ ꯄ꯭ꯂ ꯊꯥꯔꯇꯤ ꯐꯥꯏꯚ ꯄ꯭ꯂꯁ ꯑꯗꯨꯝ ꯐꯪꯉꯦ ꯑꯗꯣ ꯅꯍꯥꯟꯒꯤꯗꯨꯣ ꯀꯇꯗ ꯀꯥꯎꯈ꯭ꯔꯦꯅꯦꯀ ꯅꯍꯥꯟꯒꯤꯗꯣ ꯇ꯭ꯋꯦꯟꯇꯤ ꯐꯥꯏꯚ ꯀꯣꯏꯁꯟꯗ ꯐꯇꯤ ꯀꯣꯏꯁꯟ ꯍꯥꯐ ꯃꯥꯔꯛꯅꯦꯕ ꯃꯣꯏꯒꯤꯗꯣ
ꯑꯥ
ꯁꯤꯒꯤ ꯑꯦꯁꯣꯒꯤꯗꯗꯤ ꯑꯩꯒꯤ ꯇꯨꯋꯦꯜꯐ ꯄꯣꯏꯟ ꯇꯨꯋꯦꯜꯐ ꯄꯣꯏꯟ ꯐꯥꯏꯚꯇ ꯊꯥꯔꯇꯤꯟ ꯄꯣꯏꯟ ꯐꯥꯏꯚꯇ ꯐꯪꯕꯅꯦ
ꯑꯣ
ꯇꯔꯥꯃꯉꯥꯗꯤ ꯌꯥꯎꯗꯧꯅꯦ ꯑꯗꯨꯒꯤꯗꯣ ꯑꯗꯨꯝ ꯍꯣꯏ ꯐꯤꯐꯇꯤ ꯄꯥꯔꯁꯦꯟ ꯍꯗꯤ ꯍꯦꯜꯂꯦꯕ ꯑꯩꯒꯤꯗꯣ
ꯎꯝ
ꯍꯦꯟꯕ ꯍꯦꯟꯕ ꯀꯥꯎꯈ꯭ꯔꯦ ꯇ꯭ꯋꯦꯟꯇꯤ ꯐꯣꯔ ꯐꯤꯇꯤ ꯄꯥꯔꯁꯦꯟ ꯆꯞ ꯃꯥꯟꯅꯩꯗ ꯑꯗꯨꯒꯤꯗꯣ ꯑꯇꯣꯞꯄꯗꯗꯤ ꯈꯔ ꯐꯗꯤ ꯐꯕꯅꯤ ꯕꯦꯡꯒꯤꯗꯣ ꯀꯣꯟꯇ ꯀꯅꯤꯅꯦ ꯃ ꯇ꯭ꯔꯑꯦꯅ ꯃ ꯇꯔꯥꯦꯟꯅ ꯀꯔꯣꯐꯇꯗꯤ ꯍꯦꯟꯈ꯭ꯔꯦ ꯑꯗꯨꯒ ꯀ꯭ꯋꯥꯟꯇꯤꯇꯤꯗꯨꯗꯃꯛ ꯇꯪꯈꯥꯦꯟꯅ ꯄꯠꯈꯤ ꯕꯥ
ꯎꯝ ꯅꯪꯗꯤ ꯀꯔꯤ ꯀꯔꯤ ꯇꯣꯄꯤꯛ ꯇꯧꯒꯦ ꯍꯧꯖꯤꯛ ꯀ꯭ꯋꯥꯟꯒꯤꯗꯤ
ꯑꯩ ꯀ꯭ ꯑꯩ ꯐꯤꯝꯁ ꯈ ꯊꯥꯗꯧꯕꯅꯤꯅ ꯚꯥꯏ ꯑꯩꯗꯤ ꯑꯗꯨꯝ ꯏꯁꯄꯖꯤ꯭ꯤꯚꯟ ꯇꯧꯋꯤꯗ
ꯁꯤꯝꯄ꯭ꯂꯤꯐꯤꯀꯦꯁꯟꯒꯨꯝꯕ
ꯍ
ꯑꯦꯗꯚꯟꯁ ꯃꯦꯁ ꯇꯧꯗ ꯇ꯭ꯔꯤꯒꯣꯅ ꯃ ꯇ꯭ꯔꯤꯒꯨꯝꯕꯗꯤ ꯌꯨ ꯃꯦꯟꯁꯨꯔꯦꯁꯟꯒꯨꯝꯕꯗꯤ ꯈꯣꯠꯇꯤ ꯇꯥꯏꯁ
ꯅꯪ ꯅꯪ ꯅꯪꯗꯤ ꯄꯤꯌꯣꯒꯨꯝꯕ ꯊꯥꯒꯦ ꯅꯥꯕꯠꯀꯨꯝꯕ ꯊꯥꯒꯦ ꯑꯦꯚꯁ ꯃ ꯀꯝꯄꯜꯁꯔꯤꯚ
ꯑꯗꯨꯕꯨ ꯑꯩꯗꯤ ꯋꯥꯟꯁ ꯃꯦꯟꯁꯤ ꯃꯦꯟꯁꯤ ꯌꯧꯔꯗꯤꯀꯣ ꯖꯅꯦꯔꯦꯜ ꯑꯦꯋꯥꯔꯅꯦꯁꯁꯨ ꯈꯣꯕꯔꯕꯨꯗꯤ ꯇꯧꯕ ꯌꯥꯏꯕꯀꯣ ꯃꯦꯀꯞꯄꯨꯗꯤ ꯑꯗꯨꯕꯨ ꯏꯪꯂꯤꯁ ꯏꯪꯂꯤꯁꯁꯤ ꯃꯦꯟꯁꯇꯣꯡ ꯇꯧꯔꯗꯤ ꯏꯪꯂꯤꯁꯁꯤ ꯃꯦꯟꯁꯇꯁꯨ ꯏꯪꯂꯤꯁ ꯍꯪꯉꯤ ꯃꯥ ꯌꯥꯝ ꯑꯗꯨ ꯌꯦꯡꯗꯦ ꯁꯤ ꯈ꯭ꯋꯥꯏꯗꯒꯤ ꯃꯔꯨ ꯑꯣꯏꯅꯤ
ꯀꯝꯄꯁ ꯄꯥ ꯑꯃ ꯑꯣꯏꯅ ꯁꯤꯖꯩꯗꯣ ꯑꯗꯨꯒ
ꯑꯗꯨ ꯃꯦꯟꯦꯟꯁ ꯀꯗꯤ ꯅꯤꯡꯉꯦ ꯅꯪꯗ ꯅꯦꯛꯁꯇ ꯑꯦꯠꯂꯤꯁ ꯃꯥꯔꯛ ꯇꯔꯥ ꯂꯧꯔꯁꯨ ꯔꯤꯖꯅꯤꯡꯗ ꯃꯥꯔꯛ ꯈꯔ ꯐꯖꯕ ꯑꯗꯨꯒ ꯖꯦꯗ ꯃꯥꯔꯛ ꯈꯔ ꯐꯖꯕ ꯑꯗꯨꯒ ꯏꯪꯂꯤꯁꯇ ꯃꯥꯔꯛ ꯈꯔ ꯐꯖꯔꯗꯤ ꯑꯗꯨꯝ ꯀꯠ ꯑꯣꯐꯇꯤ ꯌꯧꯒꯅꯤ ꯑꯦꯁ ꯇꯤꯗꯤ ꯑꯩꯗꯤ ꯍꯧꯖꯤꯛꯀꯤ ꯤꯂꯤꯌꯝꯁꯀꯤꯗꯤ ꯃꯦꯠꯁꯁꯨ ꯌꯥꯝ ꯂꯨꯗꯦ ꯤꯂꯤꯌꯝꯁꯀꯤꯗꯤ ꯃꯦꯠꯁ ꯈꯣꯠꯄ ꯍꯥꯏꯌꯦꯕꯀꯣ
ꯎꯝ
ꯀ꯭ꯋꯥꯟꯒꯤ ꯃꯦꯟꯁꯀꯤ ꯂꯦꯚꯦꯜꯒꯤꯗꯤ ꯐꯤꯂꯤꯝꯁꯨ ꯋꯥꯏ ꯔꯤꯖꯅꯤꯡꯁꯨ ꯋꯥꯏꯑ ꯀ꯭ꯋꯥꯟꯁꯨ ꯋꯥꯏ ꯏꯪꯂꯤꯁꯇꯤ ꯈꯗꯤꯗ ꯍꯧꯖꯤ ꯐꯤꯌꯝꯁꯀꯤꯗꯤ ꯐꯤꯌꯝꯁ ꯀꯗꯤ ꯂꯣꯏ ꯈꯣꯠꯄꯩꯗ ꯔꯤꯖꯅꯤꯡꯕꯨ ꯑꯣꯝꯂꯤ ꯊꯥꯔꯇꯤꯗ ꯊꯥꯔꯇꯤ ꯑꯗꯨꯝ ꯂꯧꯕ ꯉꯝꯒꯅꯤꯗ ꯇꯥꯏꯝ ꯑꯗꯨꯝ ꯑꯩ ꯈꯤꯇꯪ ꯏꯁ꯭ꯂꯣꯗꯤ ꯆꯠꯂꯦ ꯀꯣꯏꯁꯟꯗꯤ ꯂꯣꯏ ꯈꯣꯠꯄ ꯈꯤꯇꯪ ꯏꯁ꯭ꯂꯣ ꯆꯠꯂꯦ ꯑꯗꯣ ꯏꯁꯄꯤꯠ ꯄ꯭ꯔꯦꯛꯇꯤꯁ ꯇꯧꯔꯤꯕꯅꯤ ꯊꯥꯔꯇꯤꯗ ꯊꯥꯔꯇꯤ ꯑꯗꯨꯝ ꯊꯥꯔꯇꯤꯚ ꯊꯥꯔꯇꯤ ꯐꯥꯏꯚ ꯍꯪꯕ ꯃꯥꯜꯂꯦ ꯊꯥꯔꯇꯤ ꯐꯥꯏꯚꯇ ꯊꯥꯔꯇꯤ ꯐꯥꯏꯚ ꯂꯧꯅꯕꯀꯣ
ꯐꯔ ꯐꯥꯏ ꯐꯪꯉꯗꯤ ꯑꯗꯨꯗꯤ ꯌꯥꯔꯦ ꯀꯩꯅꯣ ꯃꯦꯟꯁ ꯄꯌꯣ ꯊ ꯊꯣꯛꯣꯛꯀꯔꯥ ꯊꯣꯛꯀ꯭ꯔꯥ ꯀ꯭ꯂꯀꯤ ꯊꯣꯛꯈ꯭ꯔꯅꯦ ꯑꯗꯨꯗꯤ
ꯍꯣꯏ ꯀ꯭ꯂꯛꯇꯤ ꯊꯣꯛꯀꯅꯤ ꯀ꯭ꯂꯛꯇꯤ ꯊꯣꯛꯀꯅꯤ ꯑꯗꯨ ꯐꯤꯂꯤꯝꯁꯁꯤ ꯐ꯭ꯂꯝꯁꯤ ꯃꯦꯟꯁꯤ ꯑꯩ ꯍꯥꯏꯕ ꯉꯝꯗ ꯃꯦꯟꯁꯤ ꯀꯣꯏꯁꯟꯁꯤ ꯈꯤꯇꯪ ꯀ꯭ꯂꯛꯀꯤ ꯐꯤꯂꯤꯞꯀꯤ ꯂꯦꯚꯦꯜꯒ ꯈꯤꯇꯪ ꯇꯣꯡꯉꯥꯟꯅ ꯍꯪꯉꯤꯅꯦ ꯍꯧꯖꯤꯛ ꯆꯥꯏꯅꯤꯁ ꯀꯣꯗꯤꯡꯒꯨꯝꯕꯗꯨ
ꯀꯔꯝꯕꯗꯣ ꯀꯩꯅꯣꯃꯗꯣ ꯑꯁꯥꯡꯕꯗꯣ
ꯆꯥꯏꯅꯤꯁ ꯀꯣꯗꯤꯡ ꯈꯪꯉꯤꯗꯅ ꯁꯄꯣꯁ ꯀꯝ ꯍꯥꯏꯔꯗꯤ ꯃꯥꯁꯤ ꯑꯇꯣꯞꯄ ꯂꯦꯇꯔꯗ ꯀꯣꯠ ꯀꯣꯠ ꯀꯣꯗꯦꯠ ꯇꯧꯔꯒ ꯄꯤꯕꯗꯣ
ꯑꯆꯥ ꯑꯆꯥ ꯑ ꯍꯣꯏ ꯍꯣꯏ
ꯀꯝ ꯍꯥꯏꯔꯗꯤ ꯁꯄꯣꯁ ꯑꯦ ꯄꯤ ꯄꯤꯑ ꯍꯥꯏꯅ ꯀꯣꯠ ꯇꯧꯔꯒ
ꯑꯥ
ꯑꯗꯨ ꯃꯦꯟꯁ ꯂꯦꯚꯦꯜꯒꯤ ꯌꯦꯡꯉꯨꯅꯤ ꯅꯪ ꯑꯃ ꯑꯁ ꯄꯨꯔꯥ ꯀꯣꯛ ꯉꯥꯎꯕꯅꯤ ꯀꯔꯤ ꯀꯔꯤ ꯍꯪꯕ꯭ꯔꯥ ꯀꯔꯤ ꯇꯧꯕ꯭ꯔꯥ ꯄꯤꯂꯤꯟꯁꯀ ꯄꯨꯔꯥ ꯈꯦꯠꯅꯕꯅꯤ ꯃꯥꯒꯤ ꯐꯣꯔꯃꯨꯂꯥꯗꯣ ꯔꯤꯚꯔꯁꯁꯨ
ꯍꯪꯃꯅꯤ
ꯋꯥꯕꯅꯤꯍꯦ ꯑꯗꯨꯒ
ꯁꯤꯇꯤꯡ ꯑꯦꯔꯦꯟꯖꯃꯦꯟꯒꯕ ꯄꯨꯔꯞ ꯐꯪꯈ꯭ꯔꯕꯣ
ꯍꯣꯏꯇꯥꯔꯦ ꯁꯤꯇꯤꯡ ꯄ꯭ꯔꯤꯂꯤꯌꯝꯁꯀꯤꯗꯤ ꯏꯂꯥꯏ ꯂꯥꯏꯗ ꯁꯤꯇꯤꯡ ꯑꯦꯔꯦꯟꯖꯃꯦꯟꯒꯨꯝꯕ ꯀ꯭ ꯀꯔꯤꯔꯥ ꯐ꯭ꯂꯦꯠ ꯈꯔ ꯈꯤꯇꯪ ꯂꯨꯕꯁꯦ ꯐ꯭ꯂꯦꯠ ꯐ꯭ꯂꯦꯠ ꯑꯦꯔꯦꯟꯖꯃꯦꯟꯗꯣ
ꯁꯤ ꯑꯔꯦꯟꯦꯟ ꯐꯔꯦꯟꯦꯟ ꯁ ꯀ꯭ꯋꯟ ꯀꯣꯏꯁꯟꯤꯡ ꯅꯥ
ꯍꯧꯖꯤꯛ ꯐ꯭ꯂꯦꯠꯀꯤꯗꯣ ꯁꯤꯇꯤꯡ ꯑꯦꯔꯦꯟꯖꯃꯦꯟ ꯑꯣꯏꯔꯁꯨ ꯀꯀ꯭ꯋꯦꯔꯒꯨꯝꯕ ꯇ꯭ꯔꯦꯡꯒꯜꯒꯨꯝꯕ ꯁꯔꯀꯜꯒꯨꯝꯕ ꯑꯦꯟ ꯗꯦꯟ ꯑꯗꯨꯒꯤꯗꯤ ꯂꯥꯏꯌꯦꯗꯅ ꯑꯦꯟ ꯗꯦꯟ ꯄꯖꯜ ꯐ꯭ꯂꯣꯔ ꯄꯖꯜ ꯑꯦꯔꯦꯟꯖꯃꯦꯟ ꯐ꯭ꯂꯣꯔ ꯕꯦꯁꯇ
ꯑ ꯑꯗꯨ ꯑꯗꯨ ꯆꯞ ꯃꯥꯟꯅ ꯀꯩꯅꯣ ꯑꯣꯏꯗꯤ ꯀꯔꯤꯕꯥ ꯑꯁꯤ ꯇꯔ ꯆꯥꯡꯗꯗꯣ
ꯑꯦꯔꯦꯟꯖꯃꯦꯟꯗ ꯌꯥꯎꯕꯅꯤ ꯂꯣꯏꯅꯃꯛ ꯁꯤꯇꯤꯡ ꯑꯦꯔꯦꯟꯖꯃꯦꯟꯗ
ꯨꯇꯤꯡ ꯑꯔꯦꯟꯖꯃꯦꯟ ꯌꯥꯎꯅꯤ
ꯇꯥꯏꯞꯁꯇꯨ ꯈꯥꯏꯗꯣꯛꯄ ꯋꯥꯅꯦꯕ
ꯑꯗ ꯑꯗꯨ ꯄꯔꯐꯦ ꯂꯤ
ꯑꯗꯨꯒꯨꯝꯕꯗꯤ ꯍꯣꯏ ꯑꯗꯨꯒꯨꯝꯕꯗꯤꯀꯣ ꯄ꯭ꯔꯤꯂꯦꯝꯁꯀꯤꯗꯤ ꯂꯣꯏ ꯂꯥꯏꯌꯦ ꯑꯩꯗꯤ ꯈꯣꯠꯄ ꯍꯥꯏꯗꯃꯣ ꯍꯥꯏꯕꯗꯤꯠ ꯄ ꯍꯥꯏꯕ ꯃꯤꯟꯁ ꯂꯥꯏ ꯃꯇꯝ ꯂꯧꯗꯦꯕ ꯐꯥꯏꯚ ꯐꯥꯏꯚ ꯀꯣꯏꯁꯟ ꯍꯪꯕꯗꯣ ꯑꯩ ꯊ꯭ꯔꯤ ꯃꯤꯅꯤꯠꯁꯇ ꯂꯩꯕ ꯉꯝꯃꯦꯕ
ꯑꯦꯁ ꯑ ꯍꯥꯏꯌꯌꯣ ꯃꯥꯗꯦꯗꯗꯤꯌꯦ
ꯑꯩꯗꯤ ꯔꯤꯖꯅꯤꯡꯗꯤ ꯋꯥꯏꯗꯦꯗ ꯕꯦꯡꯒꯤꯗꯤ ꯑꯩ ꯔꯤꯖꯅꯤꯡꯗꯤ ꯂꯥꯁ ꯌꯔꯗ ꯑꯗꯨꯝ ꯈꯣꯜꯂ ꯂꯥꯛꯑꯕꯅꯤꯅ ꯍꯧꯖꯤꯛꯛꯇ
ꯡꯔꯤ ꯃꯥꯁ ꯑꯦ ꯁꯤ ꯊꯥꯈ꯭ꯔꯣ ꯑꯦ ꯑꯦ ꯑꯦꯁ ꯑꯦꯁ ꯁꯤꯒꯤ ꯔꯤꯖꯅꯤꯡ ꯂꯥꯛꯏꯕꯅꯦ ꯕꯦꯡꯒꯤ ꯔꯤꯖꯅꯤꯡꯅꯦ ꯂꯨꯔꯤꯁꯦ
ꯑꯦꯁ ꯑꯦꯁ ꯑꯦꯁ ꯁꯤꯒꯤꯗꯤ ꯑꯃꯨꯛꯀ ꯇꯣꯄꯤꯛ ꯆ ꯆ ꯍꯪꯉꯤ ꯀꯦꯂꯦꯟꯗꯔꯁꯨ ꯍꯪꯉꯤ ꯃꯤꯗꯔ ꯏꯃꯦꯖꯁꯨ ꯍꯪꯉꯦ ꯑꯗꯨꯒ
ꯀꯦꯂꯦꯟꯗꯔ ꯀꯦꯂꯦꯟꯗꯔꯗꯤ ꯅꯪ ꯉꯁꯤ ꯄꯥꯔꯒ ꯈꯪꯗꯧ ꯄꯠꯅꯤ
ꯑꯗꯨꯒ ꯀꯔꯤ ꯍꯧꯖꯤꯛ ꯀꯔꯤ ꯍꯥꯏꯕ꯭ꯔꯥ ꯍꯧꯖꯤꯛ ꯚꯔꯕꯜ ꯅꯟ ꯚꯔꯕꯜ ꯍꯥꯏꯕ꯭ꯔꯥ ꯃꯥꯟꯅꯕ ꯄꯤꯛꯆꯔꯁꯤ ꯈꯜꯂꯛꯑꯣ ꯑꯗꯨꯗ ꯑꯩ ꯚꯥꯞ
ꯃꯦꯟꯇꯦꯜ ꯑꯦꯕꯤꯂꯤꯇꯤꯒꯨꯝꯕ ꯑ ꯑꯉꯥꯡ ꯑꯉꯥꯡꯒꯤ ꯄꯣꯠꯇꯨꯗꯤ ꯂꯥꯏ ꯀꯩꯅꯣ ꯑꯦꯁ ꯑꯦꯁ ꯁꯤꯁꯨ ꯃꯦꯟꯁ ꯂꯨꯋꯦ ꯆꯞ ꯃꯥꯟꯅꯩ ꯕꯦꯡꯀꯤꯡꯁꯨ ꯃꯦꯟꯁ ꯂꯨꯋꯦ ꯑꯗꯨꯕꯨ ꯕꯦꯡꯀꯤꯡꯗ ꯀꯔꯤꯒꯤꯣ ꯅꯨꯡꯉꯥꯏꯕ ꯍꯥꯏꯔꯗꯤ ꯖꯤ ꯑꯦꯒꯨꯝꯕ ꯕꯦꯡꯀꯤꯡ ꯑꯦꯋꯦꯔꯅꯦꯁꯀꯨꯝꯕ ꯍꯥꯞꯄꯅꯤꯅ ꯑꯦꯛꯁꯇ꯭ꯔꯥ ꯃꯥꯔꯇꯣ ꯇꯣꯉꯥꯟꯅ ꯈꯔ ꯂꯩꯌꯦꯕ ꯍꯥꯏꯕꯗꯤ ꯏꯁꯄꯦꯁꯤꯐꯤꯛ ꯇꯣꯄꯤꯛꯇꯣ
ꯍꯣꯏ
ꯃꯁ ꯑꯦꯚꯥꯟꯁ ꯃꯦꯊꯃꯦꯇꯤꯁ ꯄꯥꯗ꯭ꯔ ꯃꯨꯀ ꯌꯥꯗꯕꯤ
ꯎꯝ ꯑꯦꯁ ꯑꯦꯁ ꯁꯤꯒꯤ ꯏꯃꯦꯖꯁꯦ ꯑꯃꯨꯛ ꯂꯨꯏꯅꯦ ꯑꯁ ꯑꯗꯨꯣ ꯑꯦꯁ ꯑꯦꯁ ꯁꯤ ꯊꯥꯔꯅꯤ
ꯆꯩ ꯆꯥꯅꯦ ꯅꯪ ꯃꯦꯠ ꯕꯦꯡꯀꯤꯡ ꯂꯥꯛꯑꯦꯔꯦ ꯑꯦꯁ ꯑꯦꯁ ꯁꯤ ꯂꯨꯦ ꯍꯥꯏꯔꯗꯤ ꯅꯪ ꯃꯦꯣꯞ ꯋꯥꯔꯤ ꯁꯥ
ꯅꯠꯇ꯭ꯔꯦ ꯑꯩꯅ ꯍꯥꯏꯕꯗꯤ ꯕꯦꯡꯀꯤꯡꯒꯤ ꯂꯥꯛꯑ ꯃꯦꯟ ꯕꯦꯡꯀꯤꯡꯒꯤꯗꯤ ꯂꯥꯛꯏ ꯃꯤꯟꯁ ꯍꯧꯖꯤꯛ ꯍꯥꯏꯕꯗꯤ ꯃꯥꯒꯤꯗꯤ ꯇꯣꯄꯤꯛꯇꯣ ꯑꯃ ꯇꯣꯄꯤꯛ ꯑꯃꯗꯤ ꯃꯥꯔꯛ ꯃꯉꯥ ꯃꯉꯥ ꯂꯥꯛꯑꯦꯗꯅ ꯏꯁ꯭ꯄꯤꯠ ꯃꯦꯁꯀꯨꯝꯕꯗ ꯁꯄꯣꯁ ꯁꯤꯝꯄ꯭ꯂꯤꯐꯤꯀꯦꯁꯟꯗꯒꯤ ꯃꯥꯔꯛ ꯇꯔꯥꯒꯨꯝꯕ ꯂꯦ
ꯆꯞ ꯃꯥꯟꯅꯩ ꯆꯞ ꯃꯥꯟꯅꯩ ꯚꯏꯗꯨꯗꯤ ꯆꯞ ꯃꯥꯟꯅꯩ ꯑꯩ ꯀꯩꯅꯣꯃ ꯍꯥꯏꯒꯦ ꯑꯦꯁꯦꯁꯤꯗꯔ ꯅꯝꯕꯖꯦ ꯥꯏꯀꯣ ꯖꯤ ꯑꯦꯁ ꯀꯥ ꯍꯧꯖꯤꯛ ꯁꯣꯁꯦꯜ ꯁꯥꯏꯟꯁ ꯁꯕꯖꯦꯛ ꯆꯪꯒꯗꯕ ꯑꯗꯨ ꯈꯛꯇꯅꯤ ꯖꯤ ꯀꯦꯁꯨ ꯑꯗꯨꯝ ꯖꯤ ꯑꯦ ꯆꯞ ꯃꯅꯌꯦ ꯕꯦꯡꯀꯤꯡꯒꯤ
ꯎꯝ
ꯀꯔꯦꯟꯠ ꯑꯐꯦꯔꯁ ꯌꯥꯎꯔꯦꯁ ꯏꯁꯦꯇꯤꯛꯦ ꯌꯥꯎꯔꯦ ꯑꯗꯨꯒ ꯇꯣꯄꯤꯛꯁꯤꯡꯁꯦ ꯁꯥꯏꯟꯁ ꯁꯕꯖꯦꯛ ꯃꯈꯩ ꯌꯥꯎꯔꯦ ꯁꯣꯥꯏꯟꯁ ꯁꯕꯖꯦꯛ ꯃꯈꯩ ꯌꯥꯎꯔꯦ ꯑꯗꯨ ꯈꯛꯇꯅꯤ ꯀꯩꯅꯣ ꯅꯪ ꯑꯦꯁ ꯁꯤ ꯊꯥꯎꯣ ꯅꯪ ꯕꯦꯡꯀꯤꯡ ꯕꯦꯡꯀꯤꯡ ꯊꯣꯛꯇꯔꯗꯤ ꯍꯟꯗꯛ
ꯑꯩ ꯑꯩ ꯁꯤ ꯁꯤ ꯊꯥꯅꯤ ꯁꯇꯔꯒꯤ ꯇꯧꯁꯤꯟꯈ꯭ꯔꯦ ꯁꯤ ꯦꯜꯒꯤ
ꯈꯪꯗꯦꯀꯣ ꯅꯪ ꯂꯥꯏꯑ ꯂꯥꯛꯑꯗꯤ ꯅꯪ ꯈꯜꯂꯗꯤ ꯑꯣꯚꯔ ꯀꯟꯐꯤꯗꯦꯟꯁ ꯌꯥꯗꯤ ꯌꯥꯗꯕꯅꯤꯀꯣ ꯑꯩꯁꯨ ꯃꯤꯕꯨ ꯅꯍꯥꯟꯗꯣ ꯑꯦꯁ ꯑꯣꯒꯤꯗꯣ ꯑꯁ ꯑꯩ ꯃꯤꯟꯁ ꯊꯥꯔꯅꯤꯅ ꯇꯛꯀꯦꯅ ꯄ꯭ꯔꯤꯄꯦꯌꯔ ꯇꯧꯔ ꯂꯥꯏꯔꯒ ꯔꯤꯖꯜ ꯊꯣꯛꯄꯗ ꯉꯥꯏꯍꯥꯛꯇꯪ ꯍꯥꯏꯌꯦꯅ ꯇꯛꯈꯤꯕꯒꯤ ꯑꯁ ꯌꯥꯝ ꯋꯥꯕꯔꯦ ꯊꯥ ꯑꯍꯨꯝꯒꯨꯝꯕ ꯆꯥꯛ ꯆꯥꯗꯣꯏꯅꯤ ꯐꯖꯅ
ꯑꯩ ꯑꯩꯅ ꯂꯥꯏꯌꯦ ꯍꯥꯏꯕꯗꯤ ꯔꯤꯖꯅꯤꯡꯗꯤ ꯂꯥꯏꯑ ꯍꯥꯏꯕꯅꯤꯗ ꯑꯗꯨ ꯃꯥꯔꯛ ꯌꯧꯕ ꯉꯝꯗꯕꯁꯦ ꯃꯥꯔꯛ ꯌꯧꯕ ꯉꯝꯗꯕꯁꯦ ꯏꯪꯂꯤꯁꯇꯤꯒꯤꯅꯦꯕ ꯑꯁ
ꯁꯤꯇꯤꯡ ꯑꯦꯔꯦꯟꯖꯃꯦꯟ ꯅꯪ ꯃꯤꯅꯤꯠ ꯑꯍꯨꯝꯗ ꯅꯪ ꯂꯣꯏꯁꯤꯟꯕ ꯉꯝꯃꯦꯕ ꯃꯥꯏ ꯑꯦꯔꯦꯟꯖ ꯍꯧꯖꯤꯛ ꯃꯥꯒꯤ ꯀꯣꯏꯁꯟ ꯄꯥꯔꯒ
ꯍꯣꯏꯗ ꯍꯣꯏꯗ ꯄ꯭ꯔꯤꯂꯤꯌꯝꯁ ꯂꯦꯚꯦꯜꯒꯤ ꯍꯥꯏꯕꯅꯤꯀꯣ
ꯔꯦꯟꯦꯟ ꯈ
ꯍꯣꯏ ꯈꯦꯠꯝꯅꯤ ꯈꯈꯤꯠꯅꯝꯅꯤ ꯃꯦꯟꯁꯀꯤꯗꯤ ꯀꯣꯏꯁꯟ ꯌꯥꯝ ꯁꯥꯡꯅꯤ ꯃꯌꯦꯛꯁꯤꯗꯤ ꯅꯪ ꯄꯦꯔꯥꯒ꯭ꯔꯥꯐ ꯑꯃ ꯀꯣꯏꯁꯟ ꯄꯥꯕꯗ ꯅꯪ ꯃꯤꯅꯤꯠ ꯑꯥ ꯌꯧꯈꯤꯅꯦ ꯑꯗꯨꯒ ꯋꯥꯋꯔꯠꯇꯨ ꯖꯥ ꯖꯥꯠ ꯁꯤꯖꯤꯟꯅꯕꯅꯤ ꯑꯩꯈꯣꯏ ꯇ꯭ꯋꯤꯁ ꯇꯧꯕꯅꯦ ꯑꯗꯨꯒ ꯃꯇꯝ ꯆꯪꯅꯕ ꯃꯣꯏ ꯄꯣꯠ ꯌꯥꯝ ꯍꯥꯞꯄ ꯄꯣꯁꯤꯕꯤꯂꯤꯇꯤꯁꯨ ꯌꯥꯝ ꯊꯣꯛꯅꯕ ꯏꯁꯇꯥꯥꯏꯜꯗ ꯁꯤꯟꯕꯅꯦꯕ ꯁꯄꯣꯁ
ꯍꯧꯖꯤꯛ ꯃꯦꯟ ꯁ ꯈꯦꯅꯥꯁꯦ ꯅꯤꯡꯗ ꯌꯥꯝ ꯈꯦꯠꯅꯗꯕꯅꯦ ꯍꯧꯖꯤꯛ ꯀ꯭ꯋꯥꯟꯇꯤꯇꯤ ꯇꯤꯞꯇꯅꯤ ꯈꯦꯠꯅꯕꯁꯦ
ꯄꯁ ꯁꯤꯖꯅꯤꯡ ꯆꯈꯤꯅꯩꯗ ꯑꯩ ꯌꯦꯡꯈ꯭ꯔꯦꯗ ꯃꯦꯟꯁꯇꯗꯤꯀꯣ ꯁꯤꯇꯤꯡ ꯑꯦꯔꯦꯟꯖꯃꯦꯟꯗꯨꯁꯨ ꯑꯩ ꯃꯦꯟꯁꯇꯗ ꯍ ꯏꯚꯜꯋꯦꯠ ꯇꯧꯈ꯭ꯔꯦꯕ
ꯎꯝ
ꯑꯩꯅ ꯑꯦꯁ ꯕꯤ ꯑꯥꯏ ꯀ꯭ꯂꯥꯛꯀꯤꯅꯦꯅ ꯍꯥꯏꯔꯤꯕꯁ ꯑꯦꯁ ꯕꯤ ꯑꯥꯏꯒꯤ ꯀ꯭ꯂꯥꯛ ꯐꯥꯎꯒꯤꯁꯨ ꯂꯨꯅ ꯍꯥꯡꯉꯗꯤ ꯄꯤꯌ ꯑꯣꯒꯤꯗꯤ ꯌꯥꯝ ꯂꯨꯅꯤ ꯑꯗꯨꯛ ꯀ꯭ꯂꯥꯛ ꯀꯤ ꯁꯤꯇꯤꯡ ꯑꯦꯔꯦꯟꯖꯃꯦꯟꯗꯨ ꯍꯧꯖꯤꯛ ꯃꯣꯏꯅ ꯍꯪꯕ ꯏꯁꯇꯥꯏꯜꯗꯨ ꯃꯦꯟꯁꯀꯤ ꯑꯦꯁ ꯕꯤ ꯑꯥꯏ ꯀ꯭ꯂꯛꯀꯤ ꯃꯦꯟꯁꯀꯤ ꯁꯤꯇꯤꯡ ꯑꯦꯔꯦꯟꯖꯃꯦꯟꯗꯨ ꯃꯣꯏ ꯄꯦꯟꯇꯥꯥꯡꯒꯣꯟꯗ ꯍꯪꯉꯦꯕ ꯁꯤꯇꯤꯡ ꯑꯦꯔꯦꯟꯁꯃꯦꯟꯗꯨ ꯄꯦꯟꯇꯥꯒꯜ ꯁꯦꯞꯇ ꯒꯥꯔꯤ ꯄꯥꯔꯀꯤꯡ ꯄꯦꯟꯇꯥꯒꯣꯟ ꯁꯦꯞꯇ ꯍꯥꯡꯈ꯭ꯔꯅꯤ ꯑꯗꯨꯒ ꯄꯥꯔꯀꯤꯡ ꯀꯣꯔꯅꯔꯗ ꯄꯥꯔꯛ ꯇꯧꯋꯦ ꯑꯗꯨꯗ ꯄꯥꯔꯛꯛꯇꯣꯏꯕ ꯑꯗꯥꯏꯗ ꯄꯥꯔ ꯇꯧꯋꯦ ꯚꯕꯥꯞ ꯇꯥꯗꯦꯕ ꯑꯗꯨꯒ ꯃꯇꯝ ꯌꯥꯝ ꯆꯪꯉꯦꯕ ꯑꯗꯨꯒ ꯐ꯭ꯂꯣꯔ ꯕꯦꯁ ꯐ꯭ꯂꯦꯠ ꯕꯦꯁ ꯐ꯭ꯂꯦꯠ ꯐ꯭ꯂꯦꯠ ꯑꯦ ꯐ꯭ꯂꯦꯠ ꯕꯤ ꯑꯦꯟ ꯗꯦꯟ ꯐ꯭ꯂꯣꯔ ꯋꯥꯟ ꯐ꯭ꯂꯣꯔ ꯇꯨ ꯐ꯭ꯂꯣꯔ ꯐ꯭ꯂꯣꯔ ꯄ꯭ꯂꯁ ꯐ꯭ꯂꯦꯠ ꯑꯗꯨ ꯑꯅꯤꯗꯨ ꯄꯨꯜꯂꯒ ꯍꯪꯕ ꯋꯥꯏꯑꯕ ꯑꯗꯨ ꯄꯣꯁꯤꯕꯤꯂꯤꯤ
ꯑꯗꯨꯗꯤ ꯐꯤꯂꯤꯝꯁꯤꯁꯨ ꯍꯪꯉꯦꯗ
ꯍꯣꯏ ꯄ꯭ꯔꯤꯂꯤꯝꯁꯇꯁꯨ ꯍꯪꯉꯦ ꯑꯗꯣ ꯄ꯭ꯔꯤꯂꯤꯝꯁꯀꯤꯗꯤ ꯀꯣꯏꯁꯟ ꯌꯥꯝ ꯇꯦꯜꯂꯦꯕ ꯖꯁ ꯋꯥꯟ ꯇꯨ ꯊ꯭ꯔꯤ ꯄꯦꯔꯥꯒ꯭ꯔꯥꯐꯇ ꯂꯣꯏꯁꯜꯂꯦꯕ
ꯎꯝ
ꯆꯦꯁꯇꯨꯗꯤ ꯂꯥꯛꯑꯦꯗ ꯀꯗꯥꯏꯗꯒꯤꯁꯀꯤ ꯁꯤꯇꯤꯡ ꯑꯦꯖꯁꯃꯦꯟꯒꯨꯝꯕꯗꯨꯗꯤ ꯀꯩꯁꯨ ꯅꯠꯇꯦꯗ ꯑꯩꯗꯃꯛꯇ ꯇꯦꯟ ꯇꯦꯜꯂꯦ ꯀꯣꯏꯁꯟꯁꯨ ꯁꯥꯡꯁꯨ ꯁꯥꯡꯗꯦ ꯑꯗꯨꯝ ꯌꯦꯡꯅꯕ ꯇꯥꯏꯌꯦꯕ
ꯑꯦ ꯑꯩꯌꯦꯦ ꯅꯪꯛꯇꯤ ꯅꯪ ꯁꯣꯏꯗꯣꯏꯗꯨꯗꯤ ꯑꯩ ꯅꯪ ꯊꯕꯛ ꯈꯜꯂꯦꯅ ꯈꯜꯂꯒꯦꯀꯣ
ꯔꯤꯂꯤꯝꯁꯇꯤ ꯄꯥꯁ ꯇꯧꯧꯕꯅꯦꯅ ꯊꯥꯖꯩ ꯑꯗꯣ ꯃꯦꯟꯁꯤ ꯍꯥꯏꯕ ꯉꯝꯗꯦ
ꯑꯩ ꯑꯩꯗꯤ ꯄꯁ ꯄꯥꯁ ꯇꯧꯔꯛꯑꯦ ꯁꯗꯤ ꯃꯦꯟꯁꯤ ꯀꯤꯗꯦꯗꯤ
ꯑꯦ ꯁꯗꯤ ꯅꯣꯏ ꯃꯦꯁ
ꯑꯗꯣ ꯅꯍꯥꯟ ꯅꯍꯥꯟ ꯃꯥ ꯄꯪꯈꯥꯏꯅꯤ ꯁꯔ ꯇꯧꯕꯅꯤꯅ ꯍꯟꯗꯛꯁꯨ ꯑꯃꯨꯛ ꯀꯃꯥꯏꯅ ꯁ ꯇꯧ ꯈꯔꯤꯕ ꯋꯥꯅꯤ ꯑꯗꯨꯣ ꯅꯍꯥꯟꯗꯩꯅ ꯇꯧꯗꯕ ꯍꯥꯏꯅ ꯍꯥꯏꯕꯗꯤ ꯄꯥꯁꯃꯔꯛ ꯐꯪꯉꯗꯤ ꯌꯥꯔꯦ ꯍꯥꯏꯕꯗꯤ ꯀꯔꯣ ꯄꯝꯁꯤ ꯑꯗꯨꯝ ꯅꯦꯝꯃꯤꯗꯅ ꯍꯦꯟꯅ ꯍꯦꯅꯦ ꯇꯧꯔꯒꯦꯅ ꯑꯃ ꯅꯦꯒꯦꯇꯤꯞ ꯔꯤꯛꯁ ꯂꯧꯅꯤꯡꯉꯥꯏ ꯉꯥꯛꯇꯅꯤ ꯅꯦꯒꯦꯇꯤꯞ ꯃꯥꯥꯏꯅ ꯑꯩꯅ ꯇꯧꯈꯤꯗꯕꯅꯦꯕ ꯑꯗꯨꯒꯤꯅꯦꯕ
ꯎꯝ
ꯑꯗꯣ ꯍꯟꯗꯛꯇꯤ ꯇꯧꯕꯅꯤꯅ ꯕꯤꯛꯁ ꯈꯔ ꯈꯔ ꯂꯧꯔꯒ ꯍꯥꯏꯕꯗꯤ ꯈꯔ ꯈꯔꯁꯤ ꯁꯤ ꯆꯨꯝꯃꯦ ꯍꯥꯏꯨꯝ ꯑꯦ ꯗ꯭ꯔꯛ ꯗ꯭ꯔꯛꯁꯨ ꯐꯪꯉꯦꯗꯅ ꯑꯩꯅ ꯂꯥꯁꯠ ꯌꯥꯏ ꯌꯥꯏ ꯇꯧꯗꯕꯅꯦꯕ ꯍꯧꯖꯥꯛꯏ ꯃꯁ ꯁꯨꯝꯕ ꯇꯧꯔꯒ ꯑꯦꯄ꯭ꯔꯣꯛꯁꯤꯃꯦꯁꯟ ꯁꯤꯝꯄ꯭ꯂꯤꯀꯦꯁꯟ ꯇꯧꯔꯒ ꯍꯧꯖꯤꯛ ꯀꯣꯏꯁꯟ ꯈꯔ ꯑꯩꯅ ꯈꯔ ꯇꯧ ꯀꯔꯤꯕ ꯀꯔꯤꯒꯤꯔ ꯇꯧꯅ ꯍꯣꯔ ꯀꯔꯝꯕꯔ ꯑꯦꯛꯁꯥꯏꯅ ꯁꯣ ꯇꯧꯅꯦꯕ ꯑꯗꯨꯗꯒꯤ ꯍꯗꯝ ꯑꯦ ꯄꯥꯁꯄꯣꯔꯠ ꯌꯥꯎꯔꯕꯨ ꯀꯩ ꯇꯧꯒ꯭ꯔꯅ ꯇꯣꯛꯈꯤꯕꯅꯦꯕ ꯑꯦ ꯃꯗꯨꯗꯤꯅꯤ ꯇꯠꯄꯁꯨ ꯍꯥꯏꯅ ꯌꯥꯝ ꯅꯣꯛꯅꯤꯡꯕꯅꯦ ꯅꯍꯥꯟꯗꯣ ꯆꯥꯛꯍꯨꯝ ꯌꯥꯡꯈꯥꯏ ꯃꯣꯏꯅ ꯁꯤꯠ ꯅꯣꯇꯤꯐꯤꯀꯦꯁꯟꯗ ꯆꯍꯨꯝ ꯌꯥꯡꯈꯥꯏ ꯊꯣꯛꯄꯅꯦꯕ ꯑꯦꯁꯣꯒꯤ ꯃꯥꯔꯀꯦꯇꯤꯡꯒꯤꯗꯣ
ꯍꯣꯏ
ꯋꯤꯂꯤꯌꯝꯁ ꯊꯥꯈ꯭ꯔ ꯃꯇꯨꯡꯗ ꯁꯤꯠ ꯆꯥꯅꯤ ꯌꯥꯡꯈꯩ ꯂꯧꯊꯣꯛꯈ꯭ꯔꯕ ꯁꯤꯠ ꯆꯥꯝꯃꯥ ꯈꯛꯇ ꯑꯣꯏꯈ꯭ꯔꯕ ꯑꯣꯜ ꯏꯟꯗꯤꯌꯥ ꯃꯗꯨ ꯏ ꯀꯣ ꯋꯥ ꯀꯗꯣ ꯑꯩꯅ ꯑꯩꯅ ꯉꯁꯥꯏ ꯑꯩꯅ ꯉ ꯁꯥꯥꯏꯦ ꯄꯥꯁ ꯃꯥꯔ ꯌꯥꯎꯔꯅꯤ ꯑꯝꯇ ꯆꯨꯝꯗꯤ ꯆꯨꯝꯃꯦꯕ ꯌꯥꯎꯔꯅꯦꯕ ꯕꯦꯀꯦꯟꯁꯤꯗꯨ ꯊꯥꯗ꯭ꯔꯗꯤ ꯃꯣꯏꯅ ꯐꯨꯛꯇꯗꯦ
ꯑꯦꯁ ꯕꯤ ꯑꯥꯏꯒꯤꯔꯥ ꯑꯥꯏ ꯕꯤ ꯄꯤ ꯑꯦꯁ ꯑꯦꯁꯣꯔꯥ ꯑꯦꯁ ꯕꯤ ꯑꯥꯏ ꯑꯦꯁꯣꯔꯥ
ꯑꯥꯏ ꯕꯤ ꯄꯤ ꯑꯦꯁ ꯑꯦꯁ ꯑꯣꯅꯤ ꯀꯩꯅꯣ ꯑꯦꯁ ꯕꯤ ꯑꯥꯏ ꯑꯦꯁ ꯕꯤ ꯑꯥꯏ ꯑꯦꯁ ꯑꯣꯗꯤ ꯑꯦꯛꯁꯄꯤꯔꯤꯌꯦꯦꯟꯁ ꯍꯥꯡꯉ ꯀꯩꯅꯣ ꯁꯤ ꯑꯅꯤꯔꯥ
ꯑꯣ
ꯏꯁꯀꯦꯜ ꯋꯥꯟ ꯑꯣꯏꯔꯛ ꯀꯅ ꯑꯦꯛꯁꯄꯔꯤꯌꯦꯦꯟꯁ ꯍꯥꯡꯕ ꯈꯪꯗꯦꯅꯦ ꯑꯦꯟꯇ꯭ꯔꯤ ꯂꯦꯚꯦꯜ ꯑꯦꯟꯇ꯭ꯔꯤ ꯂꯦꯚꯦꯜꯗꯕꯣ
ꯑꯗꯨꯗ ꯑꯁ ꯑꯩ ꯕꯤ ꯄꯦꯖꯦꯁꯨ ꯑꯩꯈꯣꯏꯗꯤ ꯊꯥꯕ ꯌꯥꯗꯕꯀꯣꯗꯤ ꯁꯁꯤꯂꯥꯏꯖꯦꯁꯟꯅꯤꯔꯅꯤꯅ ꯀꯔꯤ ꯀꯔꯤꯒꯤ ꯃꯥꯔꯀꯦꯇꯤꯡꯒꯤ ꯍ꯭ꯌꯨꯃꯦꯟ ꯔꯤꯁꯣꯔꯁꯀꯤ ꯀꯔꯤ ꯀꯔꯤꯒꯤꯔ
ꯃꯥꯔꯀꯦꯇꯤꯡ ꯍ꯭ꯌꯨꯃꯦꯟ ꯔꯁꯣꯔꯁ ꯀꯔꯤꯕ ꯔꯥꯖ꯭ꯌ ꯁꯕꯥ ꯍꯥꯏꯅ ꯑꯃ ꯂꯩꯕ꯭ꯔ ꯀꯔꯤ ꯀꯥꯎꯔꯒꯦ ꯔꯥꯖ꯭ꯌ ꯁꯕꯥꯗꯤ ꯅꯠꯇꯦ ꯑꯃꯗꯤ ꯂꯩꯕꯅꯤ ꯑꯗꯨꯒ ꯑꯥꯏ ꯇꯤꯒꯤ ꯂꯩꯑ ꯑꯗꯨꯒ ꯂꯣꯒꯤ ꯂꯩꯑ ꯑꯗꯨꯒ ꯍꯤꯟꯗꯤ ꯍꯥꯏꯕ꯭ꯔꯥ ꯀꯩꯅꯣ ꯃꯥ ꯃꯥ ꯂꯩꯕꯅꯦ ꯔꯥꯖ꯭ꯌ ꯁꯕꯥ ꯍꯥꯏꯕ꯭ꯔꯥ ꯀꯔꯤ ꯑꯗꯨꯗ ꯃꯥ ꯂꯩ ꯑꯗꯨꯒ ꯑꯃ ꯂꯩꯔꯤ ꯀ꯭ꯔꯤꯔ ꯀꯥꯎꯕꯔ ꯐꯥꯏꯅꯥꯟꯁ
ꯑꯥꯏ ꯕꯤ ꯄꯤ ꯑꯦꯁ ꯑꯦꯐ ꯑꯣ ꯑꯦ ꯑꯦꯐ ꯑꯣ ꯍꯥꯏꯕꯁꯤ ꯁꯤꯔꯥ ꯑꯥꯏ ꯕꯤ ꯄꯤ ꯑꯦꯁ ꯑꯦꯁ ꯑꯣ ꯑꯦ ꯑꯦꯐ ꯑꯣ ꯍꯥꯏꯕꯁꯤꯔꯣ
ꯑꯦꯐ ꯑꯣꯁꯣ ꯑꯗꯨꯗꯤ ꯌꯥꯎꯕꯅꯦ ꯃꯣꯏ ꯑꯦꯒ꯭ꯔꯤꯀꯜꯆꯔ ꯐꯤꯜ ꯑꯣꯐꯤꯁꯥꯔ ꯍꯧꯛ ꯑꯩꯈꯣꯏꯗꯅ ꯃꯥꯔꯀꯦꯇꯤꯡ ꯑꯣꯐꯤꯁꯥꯔꯅꯦꯕ ꯌꯦꯃꯣ
ꯑꯁ ꯊꯥꯕꯤ ꯌꯥꯗꯤ ꯅꯨꯡꯉꯥꯏꯅꯤꯗ ꯑꯩꯁꯨ
ꯍꯅꯀꯁꯤ